ꯇꯥꯕ꯭ꯔꯣꯠ
ꯇꯥꯏꯌꯦ ꯇꯥꯏꯌꯦ
ꯋꯥ ꯌꯥꯝꯅ ꯉꯥꯡꯗꯤ ꯀꯩꯒꯤ ꯁꯅꯥ ꯀꯣꯂꯨ
ꯅꯪ ꯁꯟꯅꯥꯎꯗꯣ ꯎꯝ
ꯖꯟꯅ ꯒꯟꯅꯒ ꯁꯛꯎ
ꯎꯝ
ꯂꯥꯏꯔꯤꯛꯅ ꯀꯌꯥꯝ ꯄꯥꯔꯕ
ꯀꯥꯢꯗꯩꯅꯣ ꯅꯦꯕꯔ ꯑꯦꯟꯗꯤꯡ ꯁꯝꯃꯔ
ꯎꯝ ꯐꯠꯖꯩꯅꯦ ꯑꯗꯣ ꯍꯦꯔꯥꯗꯤ ꯄꯪꯢ ꯢꯔꯁꯨ ꯄꯪꯄꯤ ꯄꯤ ꯍꯥꯏꯕꯅꯤꯗ
ꯎꯝ ꯍꯦꯔꯥꯗꯤ
ꯄꯤꯌꯥ ꯂꯛꯁꯃꯤꯅ ꯍꯥꯏꯔꯛꯄꯅꯤꯗ
ꯁꯥꯡꯖꯥꯠꯂ ꯃꯥꯏꯗꯨꯕꯣ
ꯃꯥꯒꯤꯗꯣ ꯍꯣꯠꯄꯒꯤ ꯉꯥꯛꯇ ꯑꯣꯏꯕꯅꯦ ꯅꯣꯠꯁꯨ ꯀꯩꯁꯨ ꯌꯥꯝꯅ ꯄꯤꯗꯕꯅꯦ
ꯅꯪ ꯅꯣꯠꯁꯇꯨꯃ ꯂꯣꯏ ꯄꯥꯝꯕ꯭ꯔꯣ
ꯄꯥꯝꯗꯦ
ꯍꯡꯉꯛꯀꯗꯧꯕꯗꯣ ꯈꯇꯅꯤꯅꯦ ꯅꯪ ꯄꯥꯝꯃꯤꯁꯦ
ꯎꯝ
ꯑꯗꯨꯅ ꯌꯨ ꯄꯤ ꯑꯦꯁ ꯁꯤ ꯊꯥꯗꯣꯏꯕ
ꯊꯥꯎ ꯍꯥꯏꯔꯁꯨ ꯑꯩ
ꯀꯔꯤ
ꯃꯣꯏꯅ ꯊꯥꯎ ꯍꯥꯏꯔꯁꯨ ꯑꯩ ꯊꯥꯗ꯭ꯔꯤꯁꯤꯗꯤ
ꯑꯗꯨꯅꯦ ꯅꯣꯠꯁ ꯈꯔ ꯐꯥꯎ ꯄꯥꯕ ꯇꯟꯕ ꯅꯪꯅ ꯌꯨ ꯄꯤ ꯑꯦꯁ ꯁꯤ ꯊꯥꯗꯣꯏꯕ
ꯑꯗꯨꯅꯕꯨ ꯑꯩ ꯊꯥꯗ꯭ꯔꯤꯁꯤꯗꯤ
ꯍꯦꯔꯥ ꯑꯗꯨꯌꯥꯝ ꯊꯧꯅꯥ ꯂꯩꯇꯕ ꯊꯥꯔꯣꯏꯗꯤ ꯀꯔꯤ
ꯎꯁꯤꯠꯇꯕꯝ ꯌꯥꯎꯔꯤ
ꯎꯁꯤꯠꯂꯤ ꯎꯂꯤꯠꯂꯤ
ꯅꯨꯄꯥ ꯑꯉꯥꯡ ꯀꯣꯏꯕꯗꯤ ꯈꯨꯊꯤꯗ꯭ꯔꯤꯕ ꯃꯤꯅꯗꯤ ꯈꯪꯉꯝꯃꯣꯢ ꯈꯨꯊꯤꯔꯕ ꯑꯩꯅꯗꯤ ꯈꯨꯊꯤꯔꯦ ꯌꯥꯔꯦ
ꯀꯅꯥꯅ ꯀꯅꯥꯃꯨꯛ ꯀꯣꯏꯔꯦ
ꯁꯨꯝ ꯑꯥ ꯌꯣꯔ ꯕꯣꯏ ꯐ꯭ꯔꯦꯟ ꯏꯁ ꯌꯪꯒꯔ ꯗꯦꯟ ꯌꯨꯒ ꯍꯥꯏꯔꯒꯥꯟꯗ ꯃꯥꯥꯏ ꯁ꯭ꯄꯤꯔꯤꯆꯨꯋꯦꯜ ꯑꯦꯅꯤꯃꯦꯜꯒ ꯇꯧꯔꯒ ꯀꯦꯇ꯭ꯔꯤꯅꯥ ꯍꯥ
ꯍꯣ ꯍꯣ ꯍꯣꯏ ꯌꯥꯝ ꯍꯔꯥꯎꯖꯕꯗꯣ ꯐ꯭ꯂꯦꯛꯁ ꯑꯣꯏꯖꯕꯗꯣ
ꯍꯣꯏ ꯀꯦꯇꯔꯤꯅꯥ ꯑꯗꯩꯗꯤ ꯕꯤꯔꯥꯠ ꯕꯤꯔꯥꯠ ꯍꯣꯏ ꯑꯗꯩꯗꯤ ꯄ꯭ꯔꯤꯌꯥꯡꯀꯥ ꯆꯣꯄ꯭ꯔꯥ ꯎ ꯎꯝ
ꯄꯥꯝꯗ꯭ꯔꯦ ꯄꯥꯝꯗ꯭ꯔꯦ ꯀꯅꯥꯝ ꯄꯥꯝꯗ꯭ꯔꯦ ꯅꯨꯄꯥ ꯍꯥꯏꯕꯖꯥꯠꯁꯤ ꯄꯥꯝꯗ꯭ꯔꯦ ꯅꯨꯄꯤꯁꯨ ꯄꯥꯝꯗꯦ
ꯎꯝꯝ ꯎꯝ ꯎ ꯑꯣ ꯅꯪ ꯑꯩ ꯅꯨꯡꯁꯤꯗ꯭ꯔꯦꯁꯤꯅꯤꯅꯦ
ꯑꯦ ꯍꯩꯅꯗꯦꯍꯦ ꯏꯕꯦꯝꯃ
ꯆꯥꯕ ꯊꯛꯄꯕꯨ ꯈꯥꯡ ꯀꯣꯠꯄ꯭ꯔꯥ ꯀꯔꯤꯅꯣ
ꯎꯝ ꯍꯨꯝ ꯈꯨꯠꯅ ꯆꯥꯔꯗꯤ ꯊꯔꯛ ꯊꯔꯠ ꯊꯔꯛ ꯇꯥꯕꯅꯤꯅ ꯁꯄꯨꯟꯅ ꯆꯥꯖꯕ ꯁꯇꯨꯟ ꯑꯅꯤ ꯇꯈꯥꯏꯅꯕ ꯃꯥꯈꯣꯜ ꯊꯣꯛꯄ
ꯆꯥꯛ ꯆꯥꯕꯐꯥꯎ ꯍꯦꯛ ꯍꯩꯖꯗꯕꯅꯦꯕ
ꯎꯝ
ꯑꯗꯨꯅꯁꯨꯨꯅ ꯌꯨꯝ ꯄꯥꯅꯤꯅ ꯅꯨꯄꯥꯒ ꯀꯣꯏꯖ ꯁꯥꯖꯔꯤꯕꯅꯦꯕ
ꯌꯥꯔꯦ ꯏꯕꯦꯝꯃ ꯌꯥꯔꯦ ꯅꯣꯏ ꯇꯥꯃꯣ ꯇ꯭ꯔꯥꯟꯁꯀꯦꯞꯁꯟ ꯇꯧꯔꯦ ꯂꯏꯅꯦ ꯇꯧꯔ ꯍꯥꯏꯅꯀꯣꯖ
ꯍꯨ
ꯎꯁꯤꯠꯇꯕ ꯒꯥꯇꯤ ꯌꯥ ꯌꯥꯕ ꯃꯤ ꯅꯠꯇꯦ ꯑꯈꯣꯏ
ꯏꯁ ꯍꯔꯦ ꯀ꯭ꯔꯤꯁꯅ ꯔꯙꯦ ꯔꯙꯦ
ꯁꯟꯅ ꯃꯍꯥꯎꯔꯦ
ꯃꯍꯥꯎꯅꯤꯅꯪ
ꯑꯔꯦ ꯀ꯭ꯔꯤꯁꯅ ꯁꯟꯅ ꯃꯍꯥꯎ ꯔꯦ
ꯍꯥ
ꯑꯩꯗꯤ ꯄꯤꯌꯥꯂꯛꯁꯃꯤꯅ ꯆꯥꯛ ꯂꯧꯔꯝꯅꯤꯅ ꯂꯩꯔꯒ ꯆꯥꯛ ꯂꯧ
ꯂꯧꯔꯝꯗ꯭ꯔꯤꯕ
ꯎꯝ ꯑꯩ ꯑꯩ ꯀꯨꯝꯃꯒ ꯂꯧꯗꯣꯏ ꯆꯥꯛꯇ ꯂꯣꯏꯗꯤ ꯇꯧꯔꯝꯃꯤ ꯗꯥꯎ ꯗꯥ
ꯍꯥ ꯑꯣꯏꯔꯣꯏꯅꯦ
ꯇꯥ ꯀꯤꯌꯔ ꯇꯦꯀꯔꯗꯣ ꯑꯩ ꯎꯕꯗ ꯄꯩꯁꯥ ꯊꯧꯕ ꯐꯕꯅꯦ ꯌꯨꯝꯗ ꯄꯩꯁꯥ ꯊꯥꯔꯛꯑꯣ ꯉꯁꯤ ꯍꯌꯦꯡꯗ ꯊꯔꯛꯑꯣ ꯑꯗꯨꯒ ꯄꯤꯅꯕ ꯍꯥꯏꯅ ꯍꯥꯏꯈꯤꯝꯅꯤ
ꯅꯣꯏ ꯃꯥꯗꯔꯣ ꯅꯣꯏ ꯕꯥꯗꯔꯣ
ꯑꯅꯤꯃꯛꯇ
ꯑꯅꯤꯃꯛꯅ ꯄꯤꯁꯜꯂꯗꯤ ꯅꯪ ꯀꯃꯥꯏꯅ ꯇꯧꯅꯤ
ꯑꯦ ꯁꯨ ꯅꯕ ꯂꯣꯏꯅ ꯄꯤꯔꯛꯄꯗꯤ ꯏꯕꯦꯝꯃ ꯄꯤꯕꯨ ꯄꯤꯔꯛꯄꯗꯤ ꯍꯧꯔꯦ ꯍꯥꯏꯅꯤ ꯁꯨꯔꯕꯩ ꯑꯅꯤꯗꯨꯅ ꯈꯛ ꯈꯜ ꯄꯨꯟꯁꯤꯟꯅꯔ ꯊꯥꯔꯛꯇꯣꯏ ꯃꯣꯏꯗꯤꯅꯦ ꯄꯩꯁꯥ ꯆꯞ ꯆꯥꯕꯤ ꯍꯥꯏꯕꯁꯦ ꯋꯥꯠꯅ ꯑꯗꯨꯝ ꯄꯤꯔꯛꯇꯣꯏꯅꯦ ꯑꯗꯨꯗꯨꯅꯦ ꯇꯞ ꯇꯥꯅ ꯍꯦꯟꯅ ꯍꯥꯏꯔꯕ ꯆꯞ ꯆꯥꯕꯤ ꯄꯤꯔꯛꯄꯗꯨꯅ ꯐꯕꯅꯦ
ꯑꯁ
ꯂꯩꯇ꯭ꯔꯤ ꯃꯊꯛꯁꯤꯗ ꯂꯨꯄꯥ ꯂꯤꯁꯤꯡ ꯃꯔꯤꯈꯛꯅꯦ ꯃꯣꯏꯕꯥꯅꯤꯅꯕ ꯈꯣꯝꯖꯤꯟꯅꯔꯒ ꯊꯥꯔꯛꯀꯗꯣꯏꯗꯤ ꯂꯨꯄꯥ ꯆꯅꯤ ꯌꯥꯡꯈꯩꯗꯨꯅ ꯑꯩꯅ ꯀꯥꯏꯗꯒꯤ ꯍꯥꯞꯇꯣꯏꯅꯣꯕ
ꯀꯔꯤꯅꯣꯝ ꯍꯨꯔꯥꯜꯂꯨ ꯅ ꯐꯗꯣꯏꯔꯣ
ꯈꯪꯗꯦ ꯈꯣꯏꯗꯣ ꯂꯥꯡꯈꯞꯄꯗ ꯂꯣꯏꯔꯦ ꯑꯗꯨꯅ ꯃꯣꯏꯕꯥꯅꯤꯗ ꯑꯩꯅ ꯍꯦꯟꯅ ꯍꯥꯏꯖꯤꯟꯕ ꯑꯗꯨꯒ ꯇꯞꯇꯥꯏ ꯂꯧꯊꯣꯛꯄ ꯑꯗꯨ ꯅ ꯋꯥꯏ ꯁꯪꯉꯦ
ꯎꯝ ꯀꯔꯤ ꯍꯥꯏꯅ ꯀꯌꯥꯅ ꯍꯥꯏꯒꯦ ꯂꯤꯁꯤꯡ ꯅꯤꯄꯥꯟ
ꯂꯤꯁꯤꯡꯃꯥꯔꯤ ꯒ ꯆꯅꯤ ꯌꯥꯡꯈꯩ
ꯑꯗꯣ ꯑꯩꯅ ꯈ꯭ꯔꯒꯦ
ꯍꯥꯏꯒꯅꯤ ꯃꯔꯤꯒ ꯆꯅꯤ ꯌꯥꯡꯈꯩ ꯑꯩꯈꯣꯏ ꯁꯤꯒꯤ ꯕꯣꯠ ꯆꯦꯅꯤꯡꯉꯥꯏ ꯂꯩꯕ ꯑꯃ ꯆꯥꯝꯉꯥ ꯑꯩꯈꯣꯏꯁꯤꯒꯤ ꯕꯣꯠ ꯕꯣꯠ ꯆꯠꯅꯤꯡꯉꯥꯏ ꯂꯩꯕ ꯑꯃ ꯆꯥꯝꯃꯉꯥꯁꯤꯅꯦ ꯃꯃꯥꯅ ꯑꯃ ꯊꯥꯔꯛꯑꯒꯦ ꯕꯕꯥꯅ ꯑꯃ ꯆꯥꯃꯉꯥ ꯑꯃ ꯊꯥꯔꯛꯑꯒꯦ
ꯑꯗꯨꯗꯤ ꯑꯍꯨꯝ ꯆꯥꯝꯃꯉꯥ
ꯃꯔꯤ
ꯀꯩꯅꯣ ꯅꯣꯏ ꯆꯦꯒꯤ ꯂꯨꯄꯥ ꯑꯃ ꯑꯃ ꯆꯥꯝꯃꯉꯥꯅꯦ ꯅꯣꯏꯄꯥꯅ ꯑꯃ ꯅꯣꯏꯃꯅ ꯑꯃ
ꯕꯕꯥꯅ ꯑꯃ ꯆꯥꯝꯃꯉꯥ ꯍꯥꯏꯕ
ꯑꯣ ꯃꯔꯤ
ꯆꯅꯤ ꯌꯥꯡꯈꯩꯗꯨꯅ ꯀꯥꯏꯗꯣꯏꯅꯣꯕ ꯑꯩ ꯍꯥꯞꯇꯣꯏꯁꯦ ꯑꯩꯈꯣꯏ ꯆꯦꯒꯤ ꯄꯩꯁꯥ ꯑꯩꯉꯣꯟꯗ ꯂꯩꯔꯤ ꯐꯤꯁꯅꯦ ꯍꯥꯏꯕ
ꯂꯣꯟ ꯃꯆꯦꯒꯤ ꯊꯕꯛ ꯑꯃꯨꯛ ꯆꯠꯄꯗꯅ ꯀꯝꯗꯧꯕ
ꯑꯩꯈꯣꯏꯕꯥꯅ ꯑꯗꯨꯅ ꯀꯣꯟꯅ ꯋꯥꯅꯤ ꯀꯣꯟꯅ ꯈꯟꯅꯔꯁꯤ
ꯍꯌꯨꯝ ꯁꯤꯗꯕ ꯅꯣꯏ ꯑꯗꯨꯒꯤ ꯃꯤꯡ ꯅꯨꯡ ꯁꯦꯝꯕꯗꯣ ꯄꯩꯁꯥ ꯆꯪꯉꯣꯏ ꯍꯥꯏꯕ
ꯆꯉꯣ ꯍꯦ ꯃꯤꯡ ꯑꯃ ꯂꯥꯟꯕꯒꯤ ꯐꯣꯝ ꯑꯃ ꯂꯧꯕꯗ ꯂꯨꯄꯥ ꯆꯅꯤꯄꯥꯥꯟ ꯑꯅꯤ ꯂꯥꯟꯕꯒꯤ ꯑꯃ ꯆꯠꯇ꯭ꯔꯨ ꯑꯗꯨꯒ ꯁꯥꯔꯇꯤꯐꯤꯀꯦꯠ ꯀꯥ ꯁꯦꯝꯂꯣꯏꯔꯒ ꯁꯦꯝꯗꯣꯛꯂꯣꯏꯔꯒ ꯂꯧ ꯆꯠꯄ ꯑꯍꯨꯝ ꯆꯥꯝꯃꯉꯥ
ꯑꯣ
ꯚꯔꯥꯗꯨꯗ ꯀꯌꯥꯅꯤ ꯏꯕꯦꯝꯃꯣ ꯏꯝꯐꯥꯜꯗ ꯃꯣꯏꯔꯥꯡꯗꯒꯤ ꯑꯅꯤꯒ ꯍꯥꯏꯒꯠꯂꯛꯑꯕꯅꯤ ꯑꯦ ꯍꯧꯖꯤꯁ ꯑꯩꯅ ꯂꯩꯖꯒꯦꯅꯦ ꯅꯪ ꯄꯨꯔꯒ ꯑꯅꯤꯔꯛ ꯁꯨꯔꯝ ꯅꯠꯇ꯭ꯔꯥ
ꯑꯣ
ꯅꯤꯊꯣꯏ ꯄꯨꯨꯔꯒꯁꯨ ꯑꯃꯨꯛ ꯆꯠꯂꯨꯔꯝꯃꯤ ꯕꯣꯠꯁꯤꯗ ꯂ ꯍꯨꯟꯇꯣꯏꯁꯦ ꯂꯨꯄꯥ ꯂꯤꯁꯤꯡ ꯃꯉꯥ ꯇꯔꯨꯛ ꯁꯨꯒꯠꯂꯛꯑꯅꯤ ꯃꯃꯥꯡꯗꯅ ꯑꯃꯨꯛ ꯑꯥ ꯏꯂꯚꯦꯟ ꯑꯦꯝ ꯑꯦ ꯑꯦ ꯏꯂꯚꯦꯟ ꯑꯦꯠꯃꯤ ꯀꯥꯔꯠ ꯃꯥꯡꯍꯟꯗꯅ ꯇꯨꯌꯦꯜꯐꯀꯤ ꯐꯣꯔꯝ ꯐꯤ ꯂꯞ ꯇꯧ ꯌꯥꯗ ꯑꯗꯨ ꯑꯃꯨꯛ ꯇꯥꯂ ꯄꯤꯗꯣꯢꯅꯤ
ꯑꯐꯕ ꯑꯉꯥꯡꯅꯤꯅꯦ
ꯍꯣꯏ ꯑꯗꯨꯒ ꯍꯟꯗꯛ ꯆꯍꯤ ꯁꯤꯠ ꯐꯪꯍꯧꯗ ꯇꯔꯒꯗꯤ ꯍꯟꯗꯛ ꯆꯍꯤꯁꯦ ꯗ꯭ꯔꯣꯞ ꯇꯧꯊꯣꯛꯑꯒ ꯃꯊꯪ ꯆꯍꯤ ꯑ ꯒꯨꯋꯥꯇꯤꯗ ꯇꯧꯔꯨꯒꯦꯌꯦ ꯃꯥꯢ ꯒꯨꯍꯥꯇꯤꯁꯤ ꯇꯝꯗꯕ ꯏꯌꯥꯃꯛ ꯌꯥꯗꯕ꯭ꯔ
ꯖꯦꯅꯦꯔꯦꯜ ꯂꯥꯏꯜꯂꯣ ꯅꯠꯇ꯭ꯔꯥꯒ ꯀꯔꯤꯅꯣ
ꯃꯥ ꯕꯤ ꯇꯦꯛ ꯇꯧꯅꯤꯡꯉꯦꯌꯦ
ꯕꯤꯇꯦꯛ
ꯑꯩꯅ ꯍꯥꯏꯗꯤ ꯃꯤꯅ ꯅꯤꯠ ꯑꯦꯛꯖꯥꯝ ꯊꯥꯅꯗꯅ ꯑꯥ ꯆꯍꯤ ꯃꯥꯡꯉꯒ ꯃꯊꯪ ꯆꯍꯤ ꯇ꯭ꯔꯥꯏ ꯇꯧꯅꯤ ꯈꯣꯠꯅꯤ ꯍꯥꯏꯕ ꯃꯤꯅ ꯑꯦꯛꯖꯥꯝ ꯊꯥꯅꯕꯅꯤꯅꯕ ꯒ꯭ꯔꯦꯖꯨꯋꯦꯁꯟꯁꯤꯅ ꯃꯥꯅ ꯆꯍꯤ ꯃꯥꯡꯊꯣꯛꯀꯦꯌꯦ ꯌꯥꯝ ꯂꯩꯔꯤꯛ ꯂꯩꯥꯁꯨ ꯍꯩꯗꯅ ꯃꯥꯒꯤ ꯑꯁꯥ ꯌꯥꯝ ꯋꯥꯡꯕꯁꯨ ꯅꯠꯇꯕ ꯇꯨꯌꯦꯂ꯭ꯐꯇꯥ ꯐꯔꯁ ꯗꯤꯕꯤꯖꯟꯁꯨ ꯌꯧꯗꯕ ꯃꯥꯅ
ꯑꯦ ꯃꯃ ꯃꯄꯥ ꯄꯩꯁ ꯄꯥꯏꯕꯩꯅꯤ
ꯄꯩꯁꯥ ꯄꯥꯏꯕ ꯏꯕꯦꯝꯃ ꯂꯣꯟ ꯂꯧꯔꯒ ꯊꯥꯅꯕ ꯍꯣꯠꯅꯕꯗꯅꯦ ꯂꯣꯟ ꯂꯧꯕꯒꯤ ꯌꯥꯗꯕꯩꯅꯤ ꯍꯧꯖꯤꯛ ꯀꯟꯅ ꯁꯦꯝꯗꯣꯛꯅꯔꯤꯁꯦ
ꯑꯗꯨꯗꯤ ꯒ꯭ꯌꯥꯟ ꯇꯥꯗꯕꯩ
ꯎꯝ
ꯏꯝꯐꯥꯜ ꯀꯣꯂꯦꯖꯇꯔ ꯗꯤ ꯑꯦꯝꯗꯔ ꯑꯗꯨꯝ ꯇꯝꯃꯣ ꯍꯥꯏꯌꯨꯗꯅ
ꯕꯤꯇꯦꯛ ꯇꯧꯅꯤꯡꯉꯤ ꯑꯦꯝ ꯑꯥꯏ ꯇꯤꯗ ꯊꯥꯖꯤꯟꯕ ꯌꯥꯔꯦꯌꯦ ꯉꯁꯤ ꯔꯦꯖꯤꯁꯇ꯭ꯔꯦꯁꯟ ꯇꯧꯍꯟꯗꯣꯏꯅꯤ ꯃꯥ ꯉꯝ ꯌꯥꯕ꯭ꯔꯥ ꯑꯩꯉꯣꯟꯗꯒꯤ
ꯕꯦꯝꯃ ꯌꯥꯎꯔꯨꯅꯨ ꯍꯨ ꯄꯥꯕ ꯑꯃꯨꯛ ꯑꯣꯏꯅꯤ
ꯑꯈꯣꯏꯆꯦ ꯃꯆꯥꯅꯦ ꯑꯩꯅ ꯍꯥꯏꯕ ꯌꯥꯅꯤ ꯑꯩꯈꯣꯏꯆꯦꯅꯦ ꯑꯩ ꯍꯥꯏꯕ ꯌꯥꯅꯤ ꯆꯍꯤ ꯃꯥꯡꯍꯟꯗꯣꯢ ꯁꯔꯨꯛꯄꯨꯗꯤ ꯑꯗꯨꯅ ꯐꯗꯣꯢꯕ
ꯉꯁꯤ ꯑꯥꯏ ꯇꯤ ꯑꯥꯏꯒꯤ ꯍꯥꯏꯕ꯭ꯔꯥ ꯑꯦꯛꯖꯥꯝ ꯑꯃꯗꯤ ꯂꯩꯕꯅꯤ
ꯑꯦꯝ ꯑꯥꯏ ꯇꯤꯗ ꯕꯤꯇꯦꯛ ꯌꯥꯎꯋꯦꯕ ꯍꯥꯏꯌꯦꯕ
ꯂꯩꯛ ꯂꯥꯢꯁꯨ ꯌꯥꯝ ꯍꯩꯕ ꯃꯛꯁꯨ ꯑꯩꯅ ꯃꯉꯣꯟꯗ ꯍꯟꯖꯤꯟ ꯍꯟꯖꯤꯟ ꯍꯥꯏꯔꯝꯅꯤ ꯇꯨꯋꯜꯞꯇ ꯂꯥꯢꯔꯤꯛ ꯄꯥꯎ ꯇꯨꯋꯜꯐꯇꯨ ꯃꯥꯛ ꯋꯥꯡꯍꯜꯂꯣ ꯑꯗꯨꯗꯤ ꯏꯁꯀꯣꯂꯔꯁꯤꯞ ꯑꯆꯧꯕ ꯊꯥꯖꯤꯜꯂꯒ ꯏꯁꯥ ꯎꯗꯤꯟꯒꯨꯝꯕ ꯏꯟꯁꯄꯤꯌꯔꯒꯨꯝꯕ ꯊꯥꯖꯤꯜꯂꯑꯗꯤ ꯃꯥ ꯃꯃꯥ ꯃꯄꯥꯗ ꯌꯦꯠꯇꯕꯤꯗ ꯃꯥ ꯆꯍꯤ ꯑꯃꯒꯤ ꯈ꯭ꯔꯣꯁꯇꯨꯗꯤ ꯃꯁꯥ ꯇꯧꯖ ꯉꯝꯗꯣꯏ ꯅꯠꯇ꯭ꯔꯣ ꯑꯗꯨꯗꯤ ꯃꯅꯥ ꯃꯊꯨꯝ ꯇꯥꯗꯦ ꯂꯥꯢꯔꯤꯛ ꯄꯥꯎꯑꯣꯁꯨ ꯌꯥꯗꯦ ꯑꯩꯈꯣꯏꯁꯨ ꯑꯐꯕ ꯉꯥꯛꯇ ꯄꯥꯝꯃꯤ ꯑꯩꯈꯣꯏ ꯃꯔꯤ ꯃꯇꯥ ꯃꯌꯥꯝ ꯃꯔꯛꯇ ꯃꯅꯤꯄꯨꯔ ꯇꯝꯍꯧꯔꯤꯁꯤ ꯏꯇꯣꯝꯗꯅꯤ ꯑꯩꯅ ꯍꯦꯅ ꯃꯄꯥꯟ ꯂꯝ ꯆꯠꯅꯤꯡꯉꯦ ꯌꯥꯔꯣꯏꯗꯕꯗꯨꯒꯤ ꯇꯨꯃꯤꯟ ꯂꯩꯍꯧꯔꯤꯁꯤꯅꯦ ꯑꯩ
ꯑꯥꯗ ꯂꯩꯔꯛꯄ ꯍꯥꯏꯁꯦ ꯃꯥ ꯄꯩꯁꯥ ꯅꯨꯡꯁꯥ ꯈꯣꯔꯁꯥ ꯅꯨꯡꯁꯥ ꯆꯥꯎꯔꯛꯀꯅꯤꯅꯦ
ꯑꯗꯨꯒ ꯐꯤꯁꯨ ꯆꯥꯎꯔꯤꯅꯤ ꯑꯩꯈꯣꯏꯅ ꯂ ꯌꯥꯝ ꯍꯩꯈꯤꯗꯅ ꯏꯁꯀꯣꯂꯔ ꯐꯪꯈꯤꯅꯤ ꯐ꯭ꯔꯤ ꯑꯗꯨꯝ ꯐꯪꯅꯤ ꯈꯣꯠꯅꯤ ꯍꯥꯏꯁꯨ ꯅꯠꯇꯦ
ꯄꯔꯥꯏꯕ‌ꯦꯠꯂꯣ
ꯄ꯭ꯔꯥꯏꯚꯦꯠꯇꯅꯤ ꯏꯕ‌ꯦꯝꯃ ꯗꯥꯎꯟ ꯆꯥꯎꯟꯗꯅꯤ ꯇꯝꯒꯦ ꯍꯥꯏꯁꯦ
ꯑꯦꯠꯃꯤꯁꯟꯗ ꯂꯤꯁꯤꯡ ꯍꯨꯝꯐꯨ
ꯊꯃꯦꯑꯗꯨꯗꯤ
ꯎꯝ